ꯍꯜꯂꯣ
ꯍꯜꯂꯣ ꯇꯥꯏꯌꯦ
ꯑꯣ ꯀꯩ ꯇꯧꯔꯝꯃꯤꯅꯣ
ꯑ ꯀꯩꯁꯨ ꯇꯧꯔꯝꯗꯦ ꯉꯥꯛ ꯐꯝꯃꯝꯕꯅꯦ
ꯅꯣꯏꯒꯤ ꯀꯔꯤ ꯑꯃ ꯌꯥꯗꯕꯗꯣ ꯁꯦꯝꯒ꯭ꯔꯕꯣ
ꯑꯥ ꯁꯦꯝꯒ꯭ꯔꯦ ꯑꯗꯨ ꯁꯦꯝꯒ꯭ꯔꯕꯅꯦ
ꯑꯗꯨꯗꯣ ꯀꯅꯥꯒ ꯋꯥꯏꯁꯟꯅꯩ ꯍꯥꯏꯕꯅꯣ
ꯃꯤ ꯑꯇꯣꯞꯄꯒ ꯋꯥꯏꯁꯟꯅꯕ ꯅꯠꯇꯦ ꯃꯊꯟꯇ ꯑꯗꯨꯝ ꯇꯧꯕꯖꯥꯠꯅꯦ
ꯑꯣ ꯂꯝꯕꯤ ꯐꯠꯇꯕꯅ ꯃꯔꯝ ꯑꯣꯏꯔꯒ
ꯍꯣꯏ ꯂꯝꯕꯤ ꯁꯦꯝꯗꯕꯒꯤ
ꯑꯗꯣ ꯍꯛꯆꯥꯡꯗꯤ ꯀꯩꯁꯨ ꯊꯣꯏꯗꯣꯛꯄ ꯁꯣꯛꯄꯟ ꯌꯥꯎꯗ
ꯑ ꯌꯥꯎꯗ꯭ꯔꯦ ꯍꯧꯖꯤꯛ ꯀꯩꯁꯨꯝ ꯇꯧꯗ꯭ꯔꯦ
ꯍꯤꯗꯥꯛ ꯅꯨꯡꯗꯥꯛꯇꯤ ꯀꯃꯥꯏ ꯇꯧꯒꯤꯒꯦ ꯆꯥꯒꯤꯕ꯭ꯔꯣ ꯀꯥꯞꯈꯤꯕ꯭ꯔꯣ
ꯍꯤꯗꯥꯛ ꯈꯔ ꯆꯥꯒꯤ ꯑꯗꯨꯒ ꯑꯗꯨꯝ ꯂꯣꯏꯁꯟꯒꯔꯦ
ꯎꯝ ꯑꯗꯨ ꯈꯨꯟꯒꯤ ꯄꯨꯈ꯭ꯔꯤ ꯑꯆꯧꯕ ꯑꯃ ꯂꯩꯕꯗꯣ
ꯑ
ꯑꯗꯨ ꯏꯁꯤꯡ ꯂꯣꯏꯅꯃꯛ ꯂꯧꯊꯣꯛꯈꯤꯕꯗꯣ ꯍꯧꯖꯤꯛꯁꯤꯕꯨ ꯏꯁꯤꯡ ꯂꯩꯔ ꯖꯥꯠꯂꯣ ꯑꯗꯨꯕꯨ
ꯅꯣꯡ ꯈꯔꯁꯨ ꯁꯨꯈ꯭ꯔꯅꯤꯅ ꯂꯩꯔꯝꯃꯅꯤ
ꯅꯪ ꯆꯠꯇꯕ ꯈꯪꯗꯕ ꯈꯪꯗꯕ꯭ꯔꯕ
ꯑ ꯈꯪꯗꯦ ꯑꯩꯁꯨ
ꯎꯝ ꯑꯗꯨ ꯏꯁꯤꯡꯗꯣ ꯊꯥꯏꯅꯗꯤ ꯑꯍꯟ ꯑꯩꯈꯣꯏꯅ ꯑꯉꯥꯡ ꯑꯣꯏꯔꯤ ꯀꯥꯟ ꯃꯇꯝꯗꯗꯤ ꯊꯥꯏꯅ ꯏꯁꯤꯡ ꯋꯥꯅꯔꯤ ꯈꯥꯟ ꯃꯇꯝꯗꯗꯤ ꯑꯗꯨꯗꯣ ꯑꯩꯈꯣꯏꯒꯤ ꯆꯥꯛ ꯊꯣꯡꯕ ꯈꯣꯠꯄ ꯑꯗꯒꯤ ꯆꯥꯛꯈꯨꯝꯒꯤ ꯁꯤꯖꯤꯟꯅꯔꯝꯕ ꯄꯨꯈ꯭ꯔꯤꯅꯤꯅꯦ
ꯎꯝ ꯑꯣ ꯑꯗꯨꯃꯛꯇꯤ ꯈꯪꯍꯧꯗ꯭ꯔꯦ ꯏꯁꯤꯡ ꯂꯩꯅꯨꯡꯗꯒꯤ ꯆꯤꯡꯈꯠꯅꯕ ꯑꯃ ꯂꯩꯕꯗꯣ
ꯎꯝ
ꯑꯗꯨꯕꯨꯗꯤ ꯈꯪꯍꯧ
ꯑꯣ ꯍꯧꯖꯤꯛ ꯈꯔ ꯆꯥꯎꯈꯠꯂꯛꯑꯕꯅꯤꯅ ꯂꯩꯅꯨꯡꯗꯒꯤ ꯆꯤꯡꯈꯠꯂꯒ ꯑꯣꯏꯅ ꯁꯤꯖꯤꯟꯅꯔꯕ
ꯎꯝ
ꯇꯣ ꯊꯛꯅꯕꯒꯤ ꯏꯁꯤꯡ ꯀꯩꯀꯥꯗꯤ ꯂꯩꯕ꯭ꯔꯣ ꯅꯠꯇ꯭ꯔꯒꯅ ꯇꯣꯇꯤ ꯇꯥꯕ꯭ꯔꯣ ꯀꯃꯥꯏ ꯇꯧꯒꯦ
ꯇꯣꯇꯤ ꯉꯔꯥꯡꯗꯒꯤ ꯇꯥꯕ ꯍꯧꯔꯦ ꯏꯁꯤꯡ ꯌꯥꯕꯒꯤ ꯊꯕꯛ ꯑꯃꯨꯛ ꯍꯥꯞꯄ ꯍꯥꯞꯆꯜꯂꯑꯦ ꯑꯗꯨꯅ
ꯑꯣ ꯊꯕꯛ ꯆꯤꯜꯂꯤꯀꯥꯟ ꯃꯊꯪ ꯑꯗꯨꯗ ꯑꯃꯨꯛꯀ ꯏꯁꯤꯡ ꯌꯥꯕꯒꯤ ꯊꯕꯛ ꯑꯃꯁꯨ ꯌꯧꯔꯛꯑꯕ
ꯑ
ꯑꯗꯨ ꯇꯣ ꯇꯤꯖꯦ ꯄꯨꯡ ꯀꯌꯥꯒꯨꯝꯃꯨꯛꯀꯗꯤ ꯊꯥꯒꯦ
ꯄꯨꯡ ꯑꯅꯤ ꯊꯥꯏ
ꯄꯨꯡ ꯑꯅꯤꯗꯤ ꯌꯥꯝ ꯌꯥꯝꯃꯤꯅꯦ
ꯄꯨꯡ ꯑꯅꯤꯅ ꯑꯗꯨꯝ ꯀꯣꯟꯅꯩꯔꯦ
ꯄꯨꯡ ꯑꯅꯤꯗꯣ ꯇꯧꯕ ꯀꯥꯟꯗ ꯆꯥꯛꯈꯨꯝꯒꯤ ꯗꯔꯝꯒꯨꯝ ꯂꯩꯕꯁꯤꯡꯗꯨꯗꯤ ꯑꯗꯨꯝ ꯊꯟꯕ ꯉꯝꯃꯦ
ꯆꯥꯛꯈꯨꯝꯒꯤꯗꯤ ꯄꯨꯡ ꯑꯅꯤ ꯇꯥꯕꯗ ꯃꯌꯥꯝ ꯌꯥꯔꯒ ꯑꯗꯨꯝ ꯊꯝꯕ ꯉꯝꯃꯦ ꯑꯗꯨꯕꯨ ꯌꯥꯝ ꯍꯦꯟꯅꯗꯤ ꯃꯌꯥꯝ ꯄꯨꯟꯅ ꯇꯧꯔꯗꯤ ꯉꯝꯗꯦ
ꯑꯣ ꯃꯤ ꯌꯥꯝꯃꯛꯄ ꯀꯥꯟꯗꯅ ꯑꯃꯨꯛꯀ ꯏꯁꯤꯡ ꯍꯦꯟꯅ ꯗꯔꯀꯥꯔ ꯇꯥꯔꯛꯄꯗꯅꯤꯅ ꯇꯧꯔꯤꯁꯦ
ꯑꯪ
ꯑꯗꯨꯅꯦ ꯑꯗꯨ ꯍꯧꯖꯤꯛꯀꯤ ꯂꯩꯔꯤꯕ ꯏꯔꯥꯡꯁꯦ
ꯑꯥ
ꯆꯠꯊꯣꯛ ꯆꯠꯁꯤꯟ ꯇꯧꯕ ꯀꯥꯟꯗ ꯑꯁꯤꯒꯤꯁꯨ ꯈꯔ ꯃꯨꯟꯅ ꯃꯤꯠ ꯅꯥ ꯁꯤꯡꯅ ꯆꯠꯀꯗꯕ ꯑꯃ ꯑꯣꯏꯔꯦ ꯅꯠꯇ꯭ꯔꯒꯗꯤ ꯈꯨꯗꯣꯡꯊꯤꯕ ꯇꯥꯕ ꯌꯥꯕꯒꯤ ꯎꯝ ꯇꯥꯕ ꯌꯥꯕ ꯂꯩꯔꯦꯅꯦ ꯃꯇꯝꯁꯦ ꯌꯥꯝ ꯐ ꯇ꯭ꯔꯦ
ꯎ ꯃꯁꯤꯒꯤ ꯃꯔꯝꯗ ꯌꯥꯝ ꯀꯥ ꯍꯦꯟꯅ ꯍꯥꯏꯔꯔꯣꯏꯁꯤ
ꯐꯔꯦ ꯐꯔꯦ ꯑꯗꯨꯗꯤ ꯅꯪ ꯉꯁꯤꯗꯤ ꯀꯩꯀꯩ ꯈꯪꯅꯤꯡꯕ ꯍꯪꯅꯤꯡꯕ ꯂꯩꯕ꯭ꯔꯥ ꯅꯪꯉꯣꯟꯗ
ꯑ ꯍꯥꯏꯅꯤꯡꯕꯁꯦ ꯈꯔ ꯀꯥ ꯍꯦꯟꯅ ꯂꯩꯇ꯭ꯔꯕ꯭ꯔꯅ ꯈꯜꯂꯦ
ꯑꯗꯨꯗꯤ ꯎꯝ ꯑꯩꯈꯣꯏꯒꯤ ꯀꯩ ꯍꯥꯏꯅꯤ ꯑꯪ ꯂꯩꯔꯤꯕ ꯑꯩꯈꯣꯏꯒꯤ ꯈꯔ ꯂꯩꯖꯔꯤꯕ ꯍꯤꯡꯒꯣꯜꯅꯨꯡꯁꯦ
ꯑ
ꯁꯤꯁꯦ ꯈꯔ ꯆꯥꯎꯈꯠꯅꯕ ꯈꯣꯠꯅꯕ ꯈꯔ ꯁꯤꯟꯕ ꯌꯥꯏꯅꯦ ꯑꯗꯨꯗꯤ
ꯎꯝ ꯁꯤꯟꯕ ꯌꯥꯏ ꯀꯔꯤ ꯇꯧꯔꯒꯗꯤ ꯆꯥꯎꯈꯠ ꯀꯩꯗꯧꯕ ꯃꯥꯟꯗꯦ
ꯀꯩꯗꯧ ꯁꯥꯕ ꯍꯦꯟꯒꯠꯂꯛꯄꯅꯤꯅꯅꯦ
ꯎꯝ
ꯁꯥꯕ ꯍꯦꯟꯒꯠꯂꯛꯄꯅꯤꯅ ꯑꯩꯈꯣꯏꯒꯤ ꯑꯀꯣꯏꯕꯁꯦ ꯑꯣ ꯋꯥ ꯊꯖꯟꯕ ꯑꯗꯒꯤ ꯅꯥꯄꯤ ꯁꯣꯛꯀꯠꯂꯛꯄ ꯍꯧꯔꯦꯅ ꯍꯧꯖꯤꯛ ꯅꯨꯡꯁꯨ ꯊꯥ ꯂꯥꯛꯑꯕꯅꯤꯅ ꯁꯤ ꯂꯥꯛꯏꯕꯁꯤꯡꯁꯦ ꯐꯖꯅ ꯁꯦꯡꯗꯣꯛꯄ ꯈꯣꯠꯇꯣꯛꯄ ꯇꯧꯕ
ꯑꯣ ꯑꯗꯨ ꯍꯧꯖꯤꯛꯇꯤ ꯁꯥꯒꯠꯂ ꯅꯤꯅ ꯇꯤꯟ ꯀꯥꯡꯁꯨ ꯌꯥꯝ ꯊꯣꯛꯂꯛꯑꯅꯤ
ꯑꯗꯨꯅꯤ ꯑꯗꯨꯗꯨꯅ ꯃꯇꯥꯏ ꯃꯇꯥꯏ ꯑꯩꯈꯣꯏꯒꯤ ꯂꯩꯔꯤꯕꯁꯤꯡꯁꯦ ꯐꯖꯅ ꯁꯦꯡꯗꯣꯛ ꯈꯣꯠꯇꯣꯛ ꯇꯧꯔꯒ ꯐꯖꯅ ꯂꯩꯇ꯭ꯔꯒꯗꯤ ꯇꯤꯟ ꯀꯥꯡ ꯊꯣꯛꯂꯛꯑꯗꯤ ꯐꯠꯇꯦꯗꯅ ꯑꯗꯨꯅꯦ ꯑꯗꯨ ꯅꯪꯁꯨ ꯀꯩꯅꯣꯝꯗꯤ ꯍꯥꯏꯔꯛꯑꯣ ꯀꯩꯅꯣ
ꯍꯥꯏꯗꯤ ꯑꯁꯨꯝ ꯈꯜꯂꯝꯃꯤꯅꯦ ꯑꯩꯁꯨ
ꯍꯛꯀꯤ ꯌꯥꯎꯁꯪꯗꯨ ꯀꯃꯥꯏꯅ ꯇꯧꯒꯦ
ꯌꯥꯎꯁꯪꯗꯨ ꯂꯥꯏꯔꯤꯛ ꯇꯝꯕꯒꯤ ꯑꯥꯗ ꯂꯩꯔꯨꯔꯦ ꯑꯗꯨꯅ ꯌꯥꯎꯗ꯭ꯔꯦ
ꯂꯥꯏꯔꯤꯛ ꯇꯝꯅꯕ ꯍꯣꯠꯅꯩ ꯀꯥꯟꯗ ꯌꯥꯎꯁꯪ ꯌꯥꯎꯕ ꯐꯪꯈꯤꯗ꯭ꯔꯕ ꯍꯟꯗꯛꯇꯤ
ꯌꯥꯎꯁꯪ ꯑꯃꯗꯤ ꯅꯥꯟꯊꯣꯛꯈ꯭ꯔꯦ
ꯑꯗꯨꯗꯤ ꯃꯊꯪ ꯆꯍꯤ ꯉꯥꯏꯕ ꯇꯥꯔꯦꯅꯦ ꯑꯃꯨꯛꯀ
ꯍꯣꯏ ꯑꯗꯨꯃꯥꯏ ꯍꯥꯏꯇꯥꯔꯦ
ꯑꯗꯒꯤ ꯀꯩꯅꯣꯁꯤꯁꯨ ꯌꯥꯝ ꯅꯨꯡꯉꯥꯏꯈꯤꯕ ꯅꯨꯃꯤꯠ ꯑꯃ ꯑꯣꯏꯒꯤꯕꯅꯤ ꯆꯩꯔꯥꯎꯕꯗꯨ
ꯑꯥ ꯆꯩꯔꯥꯎꯕꯗꯤ ꯅꯨꯡꯉꯥꯏ
ꯆꯩꯔꯥꯎꯕꯁꯨ ꯑꯩ ꯌꯨꯝꯗ ꯆꯠꯂꯛꯑꯦ ꯌꯨꯝꯒꯤ ꯃꯤ ꯀꯩꯀꯥ
ꯎ
ꯄꯨꯟꯅ ꯆꯥꯛ ꯆꯥꯃꯤꯟꯅꯕ ꯂꯥꯏ ꯅꯨꯡꯒꯤ ꯊꯧꯔꯝ ꯐꯖꯅ ꯄꯥꯡꯊꯣꯛꯈ꯭ꯔꯦ ꯅꯣꯏꯒꯤꯗꯤ ꯇꯧꯈꯤꯕ꯭ꯔꯥ ꯀꯃꯥꯏꯅ ꯇꯧꯏ
ꯑꯩꯈꯣꯏꯒꯤꯗꯤ ꯃꯃꯥꯡꯒꯤꯗ ꯇꯈ꯭ꯔꯦ ꯍꯟꯗꯛꯀꯤꯗꯨꯗꯤ ꯇꯧꯗ꯭ꯔꯦ
ꯑ ꯆꯩꯔꯥꯎꯕꯁꯤ ꯑꯩꯈꯣꯏ ꯃꯤꯇꯩꯒꯤ ꯑꯅꯤ ꯊꯣꯛꯄꯁꯦ ꯐꯩꯌꯦꯅ ꯈꯟꯕ꯭ꯔꯥ ꯐꯠꯇꯦꯅ ꯈꯟꯕ꯭ꯔꯥ
ꯁꯤꯗꯤ ꯃꯤ ꯃꯤꯒꯤ ꯋꯥꯈꯜꯁꯤꯅ ꯐꯩ ꯍꯥꯏꯔꯕꯁꯨ ꯌꯥꯗꯦ ꯐꯠꯇꯦ ꯍꯥꯏꯔꯕꯁꯨ ꯌꯥꯗꯦ
ꯃꯤꯃꯤꯒꯤ ꯑꯄꯥꯝꯕ ꯃꯤꯃꯤꯒꯤ ꯊꯥꯖꯕꯗꯨꯗ ꯑꯗꯨ ꯆꯠꯆꯕ ꯆꯠꯆꯕꯅꯦꯕ
ꯍꯣꯏ ꯑꯗꯨꯃꯥꯏꯅ ꯇꯥꯏ
ꯍꯧꯖꯤꯛ ꯆꯩꯔꯥꯎꯕ ꯂꯣꯏꯈ꯭ꯔꯦ ꯆꯩꯔꯥꯎꯕ ꯂꯣꯏꯈ꯭ꯔꯕꯅꯤꯅ ꯀꯔꯤ ꯀꯔꯤ ꯑꯃꯨꯛꯀ ꯂꯥꯛꯀꯗꯕ ꯂꯩ
ꯆꯩꯔꯥꯎꯕ ꯂꯣꯏꯗꯕꯅꯤꯅ ꯀꯩ ꯂꯥꯛꯀꯅꯤ ꯑ ꯀꯥ ꯍꯦꯟꯅ ꯈꯪꯒꯦꯗ ꯁꯨꯝꯕꯒꯤ ꯊꯕꯛꯁꯤ
ꯎꯝ ꯍꯧꯖꯤꯛ ꯆꯩꯔꯥꯎꯕ ꯂꯣꯏꯈ꯭ꯔꯦ ꯆꯩꯔꯥꯎꯕ ꯂꯣꯏꯈ꯭ꯔꯒ ꯂꯥꯛꯀꯗꯧꯕꯁꯤ ꯏꯂ ꯏꯅ ꯂꯩꯇ꯭ꯔꯦ ꯍꯌꯦꯡ ꯆꯍꯤ ꯂꯣꯏꯔꯝꯗꯥꯏꯗ ꯅꯤꯡꯅꯤꯉꯣꯜꯁꯤꯡꯒ ꯆꯥꯛ ꯆꯃꯤꯟꯅꯕ ꯑꯃ ꯂꯩꯔꯦ
ꯎꯝ
ꯑꯗꯒꯤ ꯑꯗꯨꯒꯨꯝꯕ ꯈꯔ ꯑꯃ ꯂꯩꯈꯔꯦ ꯍꯧꯖꯤꯛ ꯃꯔꯛꯇ ꯑꯇꯣꯞꯄ ꯀꯨꯝꯍꯩ ꯍꯔꯥꯎ ꯂꯥꯛꯇ꯭ꯔꯤꯀꯥꯟ ꯃꯇꯝꯁꯤꯗ ꯑꯩꯈꯣꯏ ꯏꯁꯥꯒꯤ ꯆꯥꯎꯈꯠ ꯊꯧꯔꯥꯡꯒꯤ ꯋꯥꯈꯜ ꯈꯜꯂꯒ ꯃꯨꯟꯅ ꯋꯥꯈꯜ ꯇꯧꯔꯒ ꯊꯕꯛ ꯃꯌꯥꯝ ꯑꯃ ꯇꯧꯍꯧꯕ ꯌꯥꯔꯦ
ꯍꯣꯏ
ꯑꯗꯨꯅꯦ ꯑ ꯀꯩꯀꯩ ꯇꯧꯒꯦꯅ ꯈꯜꯂꯤ ꯍꯟꯗꯛꯀꯤ ꯆꯍꯤꯁꯤꯗ ꯅꯪꯒꯤ ꯄꯔꯤꯈꯥꯗꯣ ꯍꯥꯏꯗꯣꯔꯛꯑꯅꯤ
ꯎꯝ ꯄꯔꯤꯈꯥ ꯍꯥꯏꯗꯣꯔꯛꯑꯒ ꯑꯩꯁꯦ ꯂꯥꯏꯔꯤꯛ ꯇꯝꯐꯝ ꯑꯃꯗ ꯃꯤꯡ ꯆꯟꯁꯤꯜꯂꯒ ꯀꯩꯀꯩꯩꯅꯣ ꯈꯔ ꯇꯝꯕ꯭ꯔ ꯌꯥꯕ ꯅꯠꯇ꯭ꯔꯕ ꯑꯇꯣꯞꯄ ꯂꯧꯁꯤꯡ ꯑꯣꯏꯕ ꯌꯥꯕ ꯊꯕꯛ ꯑꯣꯏꯅ ꯇꯧꯁꯤꯔꯥꯅ ꯁꯨꯝ ꯈꯜꯂꯤ
ꯂꯥꯏꯔꯤꯛ ꯂꯥꯏꯁ ꯌꯥꯎꯗꯕ ꯏꯌꯥꯝꯕꯒ ꯐꯠꯇꯕꯅꯤꯅ ꯍꯧꯖꯤꯛꯀꯤ ꯃꯇꯝꯁꯤꯗ ꯑꯩꯛꯁꯦ ꯌꯥꯎꯗꯕꯗ ꯃꯌꯥꯝꯒꯤ ꯃꯔꯛꯇ ꯇꯤꯟꯕꯗ ꯍꯌꯦꯡꯋꯥꯏ ꯇꯨꯝꯒ ꯈꯜꯂꯒ ꯉꯝꯃꯣꯏꯗꯧꯔꯤꯕꯅꯤꯅ ꯍꯦꯛꯇ ꯑꯗꯨꯅ ꯀꯩꯅ ꯐꯒꯗꯒꯦ ꯍꯥꯏꯕꯗꯨ ꯑꯍꯜ ꯂꯃꯟ ꯏꯃꯥ ꯏꯄꯥꯁꯤꯡꯒ ꯐꯖꯅ ꯇꯥꯟꯅꯔꯒꯅꯤ ꯁꯤꯅ ꯐꯩ ꯁꯤꯅ ꯐꯩ ꯍꯥꯏꯕꯗꯣ
ꯎꯝ
ꯑꯗꯨꯅ ꯑꯗꯨꯗ ꯆꯠꯄꯅ ꯈ꯭ꯋꯥꯏꯗꯒꯤ ꯑꯐꯕ ꯑꯃ ꯑꯣꯏꯒꯅꯤ
ꯍꯣꯏ ꯑꯗꯨꯃꯥꯏꯅ ꯇꯧꯔꯒꯦ ꯑꯩꯁꯨ
ꯎꯝ
ꯑꯗꯨ ꯉꯁꯤꯁꯦ ꯈꯔꯗꯤ ꯁꯥꯕ ꯍꯦꯜꯂꯤꯅꯦ ꯉꯔꯥꯡꯗꯒꯤꯗꯤ
ꯎꯝ ꯁꯥꯕ ꯑꯗꯨ ꯃꯊꯥꯁꯨ ꯁꯥꯏ
ꯀꯃꯥꯏꯅ ꯇꯧꯏ ꯑꯗꯨꯗꯁꯨ ꯁꯥꯕ꯭ꯔꯥ
ꯁꯤꯗꯗꯤ ꯌꯥꯝ ꯀꯟꯅ ꯁꯥꯕꯗꯤ ꯑꯣꯏꯗꯦ ꯀꯩ ꯍꯥꯏꯒꯤꯅ ꯈꯟꯕꯗꯣ ꯑꯣꯏꯅ ꯁꯔꯤꯁꯤ
ꯑꯩꯗꯤ ꯁꯤꯗ
ꯍꯣꯏ ꯉꯁꯤꯗꯤ ꯂꯣꯏꯁꯜꯂꯖꯤ ꯁꯥꯏꯗ
ꯐꯔꯦ ꯐꯔꯦ